ꯍꯜꯂꯣ
ꯑ ꯇꯥꯏ ꯇꯥꯏ
ꯀꯩꯅꯣ ꯇꯝꯃꯕꯣ ꯉꯁꯤꯗꯦ
ꯇꯣꯝꯗ
ꯀꯩꯗꯧꯔꯤꯅꯣ ꯈꯣꯟꯖꯦꯜꯗꯨꯕꯨ ꯏ ꯇꯞ ꯇꯞꯄꯤꯁꯤꯕꯨ ꯀꯃꯥꯏꯅ ꯇꯧꯔꯤꯅꯣ
ꯑ ꯇꯞꯇꯦ ꯗ
ꯑꯗꯨꯕꯨꯗꯤ ꯀꯩꯅꯣꯒꯤ ꯏꯁ꯭ꯂꯣꯠ ꯍꯥꯏꯕ ꯁꯥ ꯑꯃ ꯂꯩꯕꯗꯣ ꯑꯗꯨ ꯑꯗꯨ ꯑꯣꯏꯕꯒꯤ ꯑꯣꯏꯔꯝꯕꯁꯨ ꯌꯥꯏ ꯌꯥꯝ ꯇꯥꯟꯗꯦ ꯃꯥꯟꯗꯦ ꯇꯧꯕꯗꯣ ꯈꯨꯝꯕ ꯗꯒꯥꯁꯦ
ꯑꯗꯨꯗꯤ ꯅꯪꯅꯤꯗ
ꯆꯥꯛ ꯆꯥꯔꯦ ꯑꯩꯈꯣꯏ ꯉꯁꯤ ꯏꯔꯣꯝꯕ ꯑꯃꯅꯦ ꯀꯥꯡꯉꯧ ꯑꯃꯅꯦ ꯇꯧꯋꯦ ꯌꯥꯝ ꯍꯥꯎꯋꯦ ꯀꯥꯡꯉꯧꯗꯣ ꯃꯣꯔꯣꯛ ꯃꯦꯠꯞꯄ ꯑꯃꯒ ꯁꯥꯏꯗꯠꯇ ꯑꯗꯣ ꯅꯪ ꯆꯥꯔꯕꯣ ꯆꯥꯗꯔꯤꯕꯣ
ꯀꯨꯏꯔꯦ ꯆꯥꯕ
ꯑ ꯄꯨꯡ ꯀꯌꯥꯗ ꯇꯨꯝꯗꯣꯏꯅꯣ ꯅꯪꯕꯣ
ꯉꯁꯤꯗꯤ ꯈꯤꯇꯪ ꯉꯟꯁꯤꯔꯗꯤ ꯈꯟꯕꯅꯤ
ꯀꯔꯤ ꯂꯩꯒꯦ ꯍꯥꯏꯁꯦ
ꯀꯩꯝꯇ ꯂꯩꯇꯦꯗ ꯀꯔꯤ ꯂꯩ ꯀꯩꯇꯧꯔꯝꯃꯣ
ꯅꯪꯅ ꯉꯁꯤꯗꯤ ꯉꯟꯒꯦ ꯈꯂꯦ ꯍꯥꯏꯁꯦ ꯀꯩꯒꯤꯅꯣ ꯍꯥꯏꯕꯅꯤꯅ ꯅꯍꯥꯟꯈꯩ ꯊꯦꯡꯉꯤꯔ ꯅꯪꯅ ꯉꯁꯤꯗꯤ ꯈꯔ ꯉꯟꯒꯦ ꯍꯥꯏꯁꯦ ꯀꯔꯤꯒꯤꯅꯣ ꯁꯤꯅꯤ ꯑꯩꯅ ꯍꯥꯏꯁꯤꯅ
ꯅꯍꯥꯟ ꯆꯞ ꯃꯥꯟꯅꯩꯗ ꯉꯁꯤꯗꯤ ꯁꯨꯝ ꯄꯣꯊꯁꯤꯔꯥ ꯏꯁꯥꯒꯤꯁꯨ ꯅꯨꯡꯉꯥꯏ ꯇ ꯂꯥꯛꯀꯨꯝ ꯁꯨꯝ ꯇꯧꯗꯦꯗ ꯑꯗꯨꯗꯩ ꯁꯨꯝ ꯈꯜꯂꯝꯄꯅꯤꯗ ꯑꯗꯣ ꯀꯩꯝ ꯂꯩꯇꯦ
ꯑꯗꯣ ꯉꯟꯕ ꯍꯥꯏꯁꯦ ꯄꯨꯡ ꯀꯌꯥꯗ ꯑꯣꯏꯗꯣꯏꯅꯣ ꯅꯪꯅ ꯉꯟꯕ ꯍꯥꯏꯁꯦ ꯄꯨꯡ ꯀꯌꯥꯃꯨꯝꯇ ꯇꯨꯡꯉꯦ ꯈꯜꯂꯤꯅꯣ
ꯇꯥꯔ ꯇꯗꯧꯃꯥꯟꯗꯦꯗ ꯈꯪꯇꯦꯇ
ꯑꯗꯨ ꯇꯔꯥ ꯑꯣꯏꯔꯗꯤ ꯍꯧꯒꯠꯄꯅ ꯄꯨꯡ ꯀꯌꯥꯗ ꯍꯧꯒꯠꯇꯣꯏꯅꯣ
ꯑꯁ ꯍꯧꯒꯠꯄꯁꯤꯗꯤ ꯍꯥꯏꯐꯝ ꯈꯪꯗꯦꯅꯦ ꯍꯥꯏꯗꯤ ꯑꯥ ꯒ꯭ꯌꯥꯟ ꯃꯦꯟ ꯇꯥꯗꯦꯕ
ꯒ꯭ꯌꯥꯟ ꯃꯦꯟ ꯇꯗꯔꯤ ꯉꯩ ꯇꯧ ꯆꯧꯔꯥꯛ ꯑꯁꯨꯛꯇꯩꯅ ꯑꯁꯨꯛꯄꯨ ꯑꯗꯣ ꯍꯧꯒꯠꯂꯦ ꯍꯥꯏꯕ ꯑꯃ ꯂꯩ ꯀꯩꯅꯣ ꯃꯤ ꯈꯨꯗꯤꯡꯃꯛꯀꯤ ꯑꯗꯨ ꯍꯥꯏꯌꯨ ꯍꯥꯏꯕꯅꯦ ꯑꯦꯛꯖꯦꯛꯇꯣ ꯍꯥꯏꯌꯨ ꯍꯥꯏꯗ꯭ꯔꯁꯨ
ꯑꯩ ꯇꯔꯦꯠꯇꯩ ꯅꯤꯄꯥꯟ
ꯑꯗꯨꯗꯤ ꯅꯪ ꯄꯨꯡ ꯇꯔꯥꯗꯒꯤ ꯇꯨꯝꯃ ꯇꯔꯦꯗ ꯅꯤꯄꯥꯥꯟꯗꯒꯤ ꯍꯧꯒꯠꯂꯗꯤ ꯄꯨꯡ ꯇꯔꯥ ꯇꯨꯝꯃꯤꯟꯅ ꯅꯪ ꯇꯣꯏꯁꯤꯗ
ꯑꯗꯨꯃꯥꯏꯅ ꯇꯧꯕ꯭ꯔꯥ ꯈꯪꯍꯧ ꯂꯩꯅꯦ
ꯅꯪꯅ ꯄꯨꯡ ꯇꯔꯥꯗ ꯇꯨꯝꯕ ꯍꯥꯏꯗꯤ ꯇꯨꯝꯕ ꯆꯪꯕꯒ ꯇꯨꯝꯃꯗꯣꯏꯔꯥ ꯅꯠꯇ꯭ꯔꯒ ꯐꯣꯟ ꯑꯃꯨꯛ ꯃꯦꯠꯂꯒ ꯂꯩꯈꯤꯗꯣꯏꯔꯥ ꯀꯃꯥꯏꯅ ꯇꯧꯕꯅꯣ
ꯑ ꯅꯠꯇꯦ ꯅꯠꯇꯦ ꯑꯗꯨꯃꯥꯅꯗꯤ ꯇꯩꯗꯦ ꯗꯨꯝ ꯄꯣꯞ ꯇꯥꯔ ꯇꯨꯝꯃꯤ
ꯑꯗꯨꯗꯤ ꯅꯪ ꯄꯨꯡ ꯇꯔꯥꯗꯩ ꯇꯨꯝꯃꯗꯤ ꯕꯥꯔꯣꯗ ꯄꯨꯡ ꯑꯅꯤ ꯂꯩꯔꯦ ꯄꯨꯡ ꯅꯤꯄꯥꯟ ꯍꯧꯒꯠꯂꯗꯤ ꯄꯨꯡ ꯅꯤꯄꯥꯟꯒ ꯑꯅꯤꯒ ꯇꯤꯟꯁꯤꯜꯂꯣ ꯄꯨꯡ ꯇꯔꯥ ꯇꯨꯝꯃꯦ ꯅꯪ ꯍꯦꯟꯃꯟ ꯂꯥꯛꯃꯟꯗ꯭ꯔꯣ ꯅꯪꯗꯤ ꯑꯗꯨꯗꯤ
ꯎ ꯈꯪꯗ꯭ꯔꯦꯗ ꯑꯩ ꯈꯔ ꯀꯩꯅꯣ ꯇꯧꯕꯀꯗ ꯁꯥꯔ ꯍꯣꯏꯗꯤ ꯄꯨꯡ ꯀꯌꯥ ꯇꯨꯝꯒꯦ ꯁꯥꯔꯅ
ꯑꯗ ꯅꯪ ꯍꯧꯖꯤꯛꯁꯨ ꯐꯃꯨꯡꯗ ꯂꯩꯔꯕ ꯃꯥꯜꯂꯦ ꯅꯪ ꯈꯣꯟꯖꯦꯜꯁꯦ
ꯐꯃꯨꯡꯗꯗꯤ ꯂꯩꯔꯦꯗ
ꯑꯩꯕꯨꯗꯤ ꯄꯨꯡꯁꯦ ꯇꯔꯥꯃꯥꯊꯣꯏ ꯃꯈꯥꯏ ꯕꯥꯔꯣ ꯁ꯭ꯋꯥꯏꯗ ꯇꯨꯝꯃꯦ ꯑꯗꯨ ꯍꯧꯒꯠꯄꯁꯤꯅ ꯇꯔꯦꯠ ꯁ꯭ꯋꯥꯏꯗ ꯍꯧꯒꯠꯄ ꯑꯩꯁꯨ
ꯑꯁ ꯃꯀꯨꯅꯤꯗ ꯕꯔꯣꯗ ꯑꯥ ꯇꯨꯃꯤꯁꯤ
ꯑꯥ ꯍꯣꯏ ꯃꯀꯨ ꯍꯥꯏꯕ ꯇꯥꯔꯦ ꯁꯨꯝ ꯍꯩꯅꯈꯤꯕ ꯑꯃ ꯍꯥꯏ ꯇꯥꯔꯦꯀꯣ ꯁꯨꯝ ꯉꯜꯂꯞꯅ ꯇꯨꯝꯕꯁꯦ ꯌꯥꯝ ꯋꯥꯕ ꯅꯨꯃꯤꯠꯇꯕꯨꯗꯤ ꯑꯗꯨꯝ ꯉꯟꯅ ꯇꯨꯝꯃꯦꯀꯣ ꯇꯔꯥꯃꯥꯊꯣꯏ ꯁ꯭ꯋꯥꯏꯗꯒ ꯑꯗꯨꯒ ꯠꯇ꯭ꯔꯒꯗꯤ ꯇꯨꯝꯁꯤꯟꯕꯗꯣ ꯀꯩꯁꯨ ꯇꯨꯝꯖꯤꯟꯕ ꯌꯥꯗꯕꯗꯨ ꯇꯧꯋꯦꯕ ꯍꯧꯖꯤꯛꯀꯥꯟꯕꯨꯗꯤ ꯑꯗꯨꯝ ꯈꯤꯇꯪ ꯉꯜꯂꯕꯅꯦ ꯑꯩꯁꯦ ꯇꯔꯥꯃꯥꯊꯣꯏ ꯇꯔꯥꯃꯥꯊꯣꯏ ꯃꯈꯥꯏ ꯁ꯭ꯋꯥꯏꯐꯥꯎꯗꯗꯤ ꯑꯗꯨꯝ ꯇꯨꯝꯃꯕꯅꯦ
ꯇꯨꯃꯤꯟ ꯇꯨꯃꯤꯟ ꯕꯣꯜ ꯌꯦꯡꯂꯤꯔ ꯈꯪꯄꯣꯠꯇꯦ
ꯀꯗꯥꯏ ꯕꯣꯜꯌꯦꯡꯕꯅꯣ ꯕꯣꯜ ꯇꯔꯥꯃꯥꯊꯣꯏꯗ ꯕꯣꯜ ꯍꯧꯗꯦ ꯕꯥꯔꯣ ꯃꯇꯨꯡꯗ ꯍꯧꯗꯧꯕ ꯕꯣꯜꯗꯤ
ꯌꯦꯡ ꯂꯩꯔꯝꯃꯗꯤ ꯈꯪꯉꯝꯒꯅꯤ ꯇꯨꯃꯤꯟ ꯇꯨꯃꯤꯟ ꯅꯪ ꯇꯧꯔꯝꯒꯅꯤꯌꯦ
ꯍꯥꯏ ꯂꯥꯏꯠꯕꯨ ꯀꯅꯥ ꯌꯦꯡꯅꯩ ꯌꯦꯡꯒꯦ ꯂꯥꯏꯞ ꯌꯦꯡꯒꯗꯕ ꯌꯦꯡꯒꯦ ꯍꯥꯏꯔꯗꯤ ꯑꯣꯏꯗ ꯄꯥꯗꯕ ꯍꯥꯏꯠ ꯂꯥꯏꯠ ꯀꯅꯥꯅ ꯌꯦꯡꯗꯣꯏꯅꯣ ꯋꯥꯊꯤ ꯋꯥꯔꯦꯝ
ꯅꯪꯗꯤ ꯇꯧꯒꯅꯤ ꯑꯗꯨꯒꯤ ꯋꯥꯊꯤ ꯋꯥꯔꯦꯝ ꯑꯩ ꯈꯪꯉꯦ ꯑꯦ ꯃꯨꯟꯅ ꯈꯪꯕ ꯃꯤꯅꯦ ꯅꯒꯨꯟ ꯈꯪꯕ ꯑꯩꯅ ꯇꯨꯃꯤꯟ ꯇꯨꯃꯤꯟ ꯌꯦꯡꯉꯦ ꯍꯥꯏꯕ
ꯅꯪ ꯁꯥꯖꯟ ꯅꯨꯡꯖꯤꯡ ꯑꯝꯇ ꯇꯧꯗ꯭ꯔꯕꯣ ꯋꯥꯥꯛꯀꯤꯡ ꯑꯝ ꯆꯠꯇ꯭ꯔꯕꯣ ꯀꯃꯥꯏ ꯇꯧꯕꯅꯣ
ꯑꯁ ꯄꯣꯊꯥꯈ꯭ꯔꯦꯗ ꯑꯗꯨꯝꯕꯗꯨꯗꯤ ꯀꯩꯅꯣ ꯇꯧꯗ꯭ꯔꯦ ꯒꯥꯟ ꯃꯦꯟ ꯇꯥꯗ꯭ꯔꯦ ꯅꯪꯕꯨ ꯀꯩ ꯇꯧꯔꯤ
ꯅꯣꯏꯅꯦ ꯅꯪꯕꯨ ꯅꯣꯡꯃꯗ ꯈꯣꯡꯀꯥꯞ ꯇꯔꯥ ꯀꯨꯟꯕꯨ ꯁꯨꯅꯕ ꯊꯥꯡꯕ꯭ꯔꯣ ꯀꯃꯥꯏꯅ ꯇꯧꯔꯤꯅꯣ ꯒꯥꯔꯤꯗꯨꯗ ꯑꯃꯨꯛ ꯆꯠꯂꯦ ꯒꯥꯔꯤ ꯆꯠꯂꯣ ꯍꯜꯂꯛꯑꯅꯤ ꯅꯣꯏꯌꯨꯝꯗꯨꯁꯨ ꯍꯦꯛ ꯁꯣꯔꯣꯛꯇꯒꯤ ꯈꯣꯡꯀꯥꯞ ꯃꯉꯥ ꯐꯥꯔꯝꯃꯣꯏ ꯅꯌꯨꯝ ꯑꯗꯨꯝ ꯌꯧꯔꯦ ꯅꯪ ꯀꯃꯥꯏꯅ ꯇꯧꯗꯣꯏꯅ ꯅꯪꯕꯣ
ꯑꯁ ꯈꯪꯗꯦ ꯋꯦꯠꯁꯦ ꯈꯤꯇꯪ ꯀꯩꯅꯣ ꯇꯧꯕꯅꯤ ꯈꯔ ꯈꯥꯛꯀꯦ ꯇꯧꯕꯅꯦ ꯑꯗꯨꯕꯨ ꯒ꯭ꯌꯥꯟ ꯇꯥꯗꯦꯅ
ꯑꯗꯨꯕꯨ ꯋꯦꯠꯁꯦ ꯀꯌꯥ ꯂꯩꯅꯣ ꯍꯧꯖꯤꯛꯄꯣ ꯀꯩ ꯍꯥꯏꯕ ꯀꯌꯥ ꯍꯥꯏꯅꯣ
ꯃꯔꯤ ꯐꯨ
ꯎꯝ ꯑꯗꯨ ꯌꯥꯝ ꯍꯦꯟꯅꯂ ꯂꯩ ꯕꯥꯅꯤ ꯃꯉꯥꯒꯤ ꯋꯥꯔꯤ ꯈꯛꯇꯅꯤꯗ
ꯅꯪ ꯍꯦꯟꯂꯣꯏꯅꯤꯗ ꯃꯉꯥꯗ ꯀꯤꯂꯣ ꯃꯉꯥꯗꯗ
ꯍꯣꯏꯅꯦ ꯃꯉꯥ ꯈꯛꯇꯅꯦꯕ ꯑꯩ ꯅꯪꯉꯣꯟꯗ ꯍꯦꯜꯂꯤꯁꯦ ꯌꯥꯝ ꯍꯦꯟꯅꯗꯦ ꯍꯥꯏꯕ
ꯎꯝ ꯅ ꯃꯩꯗ꯭ꯔꯥ ꯑꯣꯏꯣꯏꯕꯅꯗꯤ
ꯃꯥꯅꯦ ꯃꯥꯅꯦ ꯆꯨꯝꯃꯦ ꯑꯗꯨꯗ ꯑꯗꯨꯝꯃꯛꯅꯦ ꯑꯩ ꯑꯣꯏꯁꯦ
ꯑꯗꯨꯃꯥꯏ ꯑꯣꯏꯔꯝꯃꯤ ꯉꯥꯡ ꯁꯥꯟꯅꯕ ꯆꯥ ꯑꯃ ꯌꯧꯗꯧꯕ ꯅꯪꯅꯁꯦ ꯑꯩꯉꯣꯟꯗ
ꯑꯗꯣ ꯕ꯭ꯔꯦꯛꯐꯥꯁꯇꯤ ꯍꯧꯖꯤꯛꯀꯥꯟꯁꯤꯕꯨ ꯀꯩꯅꯣꯒꯤ ꯄꯔꯥꯊꯥꯗꯣ ꯑꯗꯨꯝ ꯆꯥꯔꯤꯕ꯭ꯔꯥ ꯅꯠꯇ꯭ꯔꯒ ꯑꯣꯠꯁꯀꯨꯝꯕ ꯆꯥꯕ꯭ꯔꯥ ꯀꯩ ꯀꯩ ꯆꯥꯒ ꯕ꯭ꯔꯦꯛꯐꯥꯁꯇ
ꯀꯔꯤ ꯄꯔꯣꯊꯥꯅ
ꯑꯃ ꯑꯣꯜꯄꯝ ꯃꯅꯥꯛꯇ ꯂꯩꯕ ꯄꯔꯣꯊꯥ ꯑꯣꯜꯄꯝꯒꯤ ꯑꯣꯄꯣꯖꯤꯠꯇ ꯂꯩꯕꯗꯣ ꯅꯕꯥꯅꯤ ꯌꯥꯝ ꯆꯥꯔꯝꯕꯗꯣ ꯊꯥꯏꯅ ꯑꯗꯨꯗꯨꯗ ꯆꯥꯕ꯭ꯔꯥ ꯍꯪꯕꯅꯦ ꯀꯩ ꯀꯩ ꯆꯥꯒꯦ ꯍꯥꯏꯔꯦ ꯈꯨꯝꯃꯛꯑꯣ ꯑꯗꯨ ꯆꯥꯗ꯭ꯔꯗꯤ
ꯋꯥ ꯑꯩ ꯇꯧꯗ꯭ꯔꯦ ꯂꯦꯞ ꯄꯣꯠꯆꯩꯒ
ꯀꯅꯥ ꯑꯉꯥꯎꯕꯅ ꯕ꯭ꯔꯦꯛꯐꯥꯁꯇꯕꯨ ꯕ꯭ꯂꯦꯛ ꯀꯣꯐꯤ ꯊꯛꯅꯒꯦ
ꯑꯗꯨ ꯅꯠꯇ꯭ꯔꯗꯤ ꯌꯥꯗ꯭ꯔꯦꯗ ꯅꯠꯇ꯭ꯔꯗꯤ ꯍꯧꯖꯤꯛ ꯍꯧꯖꯤꯛꯀꯥꯟꯗ ꯑꯗꯨꯝ ꯕ꯭ꯂꯦꯛ ꯀꯣꯐꯤ ꯑꯃꯕꯗ ꯑꯗꯨꯝ ꯊꯛꯑꯅꯤ ꯑꯗꯩ ꯅꯨꯡꯊꯤꯜꯗ ꯑꯃꯝ ꯊꯛꯑꯦ ꯅꯣꯡꯃꯒꯤ ꯑꯍꯨꯝ ꯑꯍꯨꯝ ꯂꯛ ꯇꯤ ꯀꯥꯡꯁꯨ ꯌꯥꯎꯋꯦ ꯍꯧꯖꯤꯛꯇꯤ ꯑꯅꯤꯗ ꯑꯣꯟꯊꯈꯔꯦ ꯍꯥꯟꯗꯤ ꯃꯔꯤꯌ ꯁꯨꯔꯝꯕꯅꯦ ꯍꯁ ꯐꯔꯛ ꯌꯥꯝ ꯇꯥꯝꯕꯅꯦ ꯑꯗꯨꯅ ꯑꯦ ꯅꯪꯕꯨ ꯀꯩ ꯇꯧꯔꯤꯃꯣ ꯅꯪ ꯑꯌꯨꯛꯇ ꯑꯥꯡꯗꯤ ꯅꯪꯅ ꯑꯃꯨꯛ ꯀꯃꯥꯏꯅ ꯇꯧꯔꯤꯕ
ꯑꯩꯗꯤ ꯑꯌꯨꯛꯁꯦ ꯇꯨꯝꯕ ꯍꯧꯒꯠꯂꯛꯑꯒ ꯑꯗꯨꯝ ꯕ꯭ꯔꯁ ꯇꯧꯔꯒ ꯇꯧꯔꯒ ꯑꯗꯨꯝ ꯏꯔꯨꯖ ꯃꯥꯏꯊꯖꯔꯒ ꯑꯗꯨꯝ ꯍꯣꯏ ꯈꯤꯇꯪ ꯒꯦꯞ ꯂꯩꯕ ꯅꯪꯕ ꯃꯄꯥꯁꯨ ꯌꯥꯎꯋꯦ ꯑꯗꯨꯝ ꯑꯗꯨꯗꯨꯁꯨ ꯑꯗꯨꯝ ꯍꯥꯏꯗꯤ ꯃꯇꯝꯗꯨꯗꯣ ꯌꯥꯝ ꯁꯥꯡꯅ ꯑꯃꯨꯛ ꯂꯩꯇꯕꯅꯤꯅ ꯁꯤꯃ ꯇꯧꯒꯦꯅꯅ ꯇꯧꯕꯗꯤ ꯑꯃꯨꯛ ꯌꯥꯗꯕꯒꯤ ꯑꯗꯨꯝ ꯐꯝꯕꯅꯦ ꯐꯣꯝ ꯃꯦꯠꯄꯅꯦ ꯈꯪꯗꯦ ꯍꯤꯞꯄꯒ ꯑꯃꯨꯛ ꯂꯩꯕꯅꯤ ꯈꯪꯗꯦ ꯇꯧꯔꯒ ꯏꯔꯨꯖ ꯃꯥꯏꯖꯗꯧꯔ ꯇꯧꯔꯅꯤ ꯆꯥꯛ ꯆꯥꯔꯅꯤ ꯑꯗꯨꯃꯥꯏꯅ ꯇꯧꯔꯒ ꯑꯗꯨꯝ ꯆꯠꯂꯦ ꯑꯗꯨꯃꯥꯏꯅ ꯇꯧꯋꯦ ꯑꯗꯨ ꯅꯣꯡ ꯐꯥꯗꯣꯛꯁꯨ ꯋꯥꯛꯀꯤꯡ ꯆꯠꯄ ꯌꯥꯎꯋꯦ ꯑꯩꯈꯣꯏꯒꯤ ꯃꯊꯛꯀꯤ ꯒꯥꯔꯗꯦꯟ ꯂꯩꯕꯗꯣ ꯑꯗꯨꯗꯨꯗ ꯀꯥꯕꯁꯨ ꯌꯥꯎꯋꯦ ꯑꯗꯨꯃꯥꯏꯅ ꯇꯧꯔꯒꯅ ꯄꯨꯡ ꯇꯔꯨꯛ ꯁ꯭ꯋꯥꯏꯗ ꯑꯗꯨꯋꯥꯏꯗꯒꯤ ꯀꯥꯔꯅꯤ ꯑꯗꯨꯒ ꯇꯔꯦꯟ ꯀꯥꯏ ꯁ꯭ꯋꯥꯏꯗ ꯍꯜꯂꯛꯑꯅꯤ ꯑꯗꯨꯒ ꯑꯗꯨꯝ ꯆꯞ ꯃꯥꯟꯅꯅ ꯉꯁꯥꯏꯒꯤ ꯕ꯭ꯔꯦꯛꯐꯥꯁ ꯆꯥꯕ ꯈꯣꯠꯄ ꯇꯧꯔꯒ ꯏꯔꯨꯖꯔꯒ ꯑꯗꯨꯝ ꯂꯣꯏꯁꯤꯜꯂꯒ ꯑꯗꯨꯃꯥꯏꯅ ꯇꯧꯋꯤ ꯑꯩꯒꯤ ꯑꯣꯏꯅꯗꯤ ꯑꯗꯨ ꯅꯪꯗꯤ ꯏꯔꯨꯖ ꯃꯥꯏꯊꯕꯁꯤꯅ ꯀꯔꯝ ꯀꯥꯟꯗ ꯇꯧꯔꯤꯅꯣ
ꯑꯩ ꯑꯗꯨꯝ ꯇꯔꯦꯠꯇ ꯍꯧꯒꯠꯂꯦ ꯇꯔꯦꯠꯇ ꯍꯧꯒꯠꯂꯅꯤ ꯌꯥꯁꯦꯡꯕꯗ ꯑꯗꯨꯝ ꯂꯣꯏꯖꯔꯦ ꯑꯗ ꯑꯗꯨꯝ ꯊꯣꯜꯂꯛꯑꯦ ꯑꯗꯨꯒ ꯅꯤꯄꯜ ꯊꯥꯕ ꯅꯠꯇ꯭ꯔꯒ ꯅꯤꯄꯥꯜ ꯅꯤꯄꯜꯗꯗꯤ ꯍꯧꯒꯠ ꯇꯔꯦ ꯇꯔꯦꯠ ꯊꯥꯕꯩ ꯋꯥ ꯇꯔꯦꯠꯠꯇ ꯅꯤꯄꯥꯟꯒ ꯇꯔꯦꯠ ꯍꯧꯒꯠꯂꯅꯤ ꯑꯅꯝꯕ ꯅꯠꯇꯦ ꯑꯗꯨꯝ ꯍꯧꯒꯠꯂꯦ ꯍꯧꯒꯠꯂꯦ ꯌꯥ ꯁꯦꯡꯉꯦ ꯑꯗꯨ ꯅꯤꯄꯥꯟ ꯇꯥꯔꯦ ꯅꯤꯄꯥꯟꯗꯦ ꯑꯃꯨꯛ ꯑꯗꯨꯝ ꯆꯠꯂꯦ ꯑꯗꯩ ꯀꯣꯐꯤ ꯊꯛꯑꯅꯤ ꯀꯣꯐꯤ ꯊꯛꯑꯒ ꯑꯗꯨꯝ ꯇꯔꯥꯃꯥꯊꯣꯏ ꯇꯔꯥꯃꯥꯊꯣꯏ ꯃꯈꯥꯏ ꯃꯈꯥꯏꯗ ꯑꯃꯨꯛ ꯆꯥꯛ ꯆꯥꯔꯒ ꯅꯨꯡꯊꯤꯟꯗ ꯑꯃꯨꯛ ꯆꯥꯛꯇꯨ ꯑꯃꯨꯛ ꯈꯤꯇꯪ ꯆꯥꯎꯕꯅꯤꯅ ꯅꯨꯡꯊꯤꯟꯗ ꯑꯃꯨꯛ ꯅꯨꯡꯊꯤꯟ ꯄꯨꯡ ꯑꯍꯨꯝ ꯃꯈꯥꯏ ꯑꯍꯨꯝꯗ ꯑꯃꯨꯛ ꯀꯣꯐꯤꯁꯤ ꯊꯛꯄ ꯀꯣꯐꯁꯤ ꯊꯛꯄꯁꯦ ꯅꯣꯏ ꯀꯩꯅꯣ ꯍꯧꯖꯤꯛ ꯅꯪ ꯆꯤꯡ ꯀꯥ ꯍꯥꯏꯗꯨꯕꯨ ꯅꯥ ꯀꯃꯤ ꯅꯔꯤꯕꯅꯣ
ꯑꯥ ꯑꯩꯈꯣꯏ ꯏꯃꯥꯟꯅꯕ ꯑꯃ ꯑꯅꯤꯈ ꯈꯛꯇꯅꯤꯗ ꯑꯩꯈꯣꯏ ꯑꯍꯨꯝ ꯈꯛꯇꯅꯤꯗ ꯃꯅꯨꯡ ꯔꯣꯝꯗꯒꯤ ꯏꯃꯥꯟꯅꯕ ꯑꯃꯅꯦ ꯃ ꯃꯅꯥꯎ ꯅꯨꯄꯥ ꯑꯃꯅꯦ ꯑꯗꯨꯒ ꯑꯩꯈꯣꯏ ꯑꯍꯨꯝ
ꯑꯣ ꯑꯣ ꯉꯔꯥꯡ ꯅꯍꯥꯟ ꯀꯩꯅꯣꯗꯩ ꯏꯃꯥ ꯆꯥꯎꯔꯤꯁꯦ ꯑꯗꯨꯕꯨ ꯆꯦꯇꯟꯗ ꯂꯥꯏꯔꯤꯛ ꯄꯥꯜꯂꯅꯦ ꯑꯗꯨꯒ ꯀꯧꯔꯛꯄꯅꯦ ꯆꯇꯗ ꯀꯔꯤ ꯇꯧꯔꯤ ꯀꯦꯒ ꯅꯨꯅꯨꯡꯃꯒ꯭ꯔꯃ
ꯑꯣ ꯅꯪ ꯎꯅꯕ ꯍꯥꯏꯁꯦ ꯄꯥꯛ ꯐꯪꯗ꯭ꯔꯦꯗ ꯍꯧꯖꯤꯛꯀꯥꯟꯗꯤ ꯃꯥꯁꯨ ꯑꯦꯛꯖꯥꯝ ꯀꯨꯏꯗꯕ ꯍꯥꯏ ꯍꯣꯏ ꯈꯔꯕꯨꯗꯤ ꯀꯨꯏꯀꯣ ꯈꯔꯕꯨꯗꯤ ꯋꯥꯔꯤ ꯊꯥ ꯍꯧꯖꯤꯛꯁꯦ ꯀꯩꯅꯣ ꯍꯧꯖꯤꯛꯁꯦ ꯖꯨꯟ ꯍꯣꯏ ꯊꯥ ꯑꯅꯤ ꯑꯅꯤ ꯃꯈꯥꯏ ꯐꯐꯥꯠꯇꯦ ꯑꯗꯨꯏ ꯍꯛꯆꯥꯡꯗꯕꯗ ꯂꯩꯔꯤꯕꯅꯤ ꯑꯗꯨꯑꯣꯏꯁꯨ ꯃꯥ ꯀꯟꯅ ꯄꯥꯔꯤꯕꯅꯤ ꯍꯧꯖꯤꯛꯀꯥꯟ ꯑꯗꯨꯅ ꯀꯌꯥ ꯄꯨꯟꯗ꯭ꯔꯦꯗ
ꯐꯔꯦ ꯐꯔꯦ ꯑꯩꯗꯤ ꯃꯥꯒ ꯃꯥꯁꯨ ꯆꯠꯂꯝꯃꯣꯏꯅꯦ ꯃꯥ ꯋꯀꯤꯡ ꯆꯠꯂꯤ ꯍꯥꯏꯁꯦ ꯑꯩꯗ ꯉꯥꯛꯇꯪ ꯀꯥꯎꯋꯦ ꯒ꯭ꯌꯥꯟ ꯇꯥꯗꯦ ꯃꯥꯁꯨ ꯁꯨꯡꯆꯠ ꯄꯊꯣꯛꯇꯕ ꯃꯤꯅ ꯃꯥꯗꯨꯁꯨ ꯑꯉꯛꯄꯅꯦ
ꯎꯝ ꯃꯣꯏꯁꯨ ꯁꯨꯛꯇꯣꯛ ꯊꯣꯛꯇꯕꯅꯦ ꯌꯨꯝꯗꯨ ꯍꯧꯖꯤꯛꯀꯤ ꯂꯥꯏꯔꯤꯛ ꯄꯥꯎꯕꯝꯗꯨ ꯍꯧꯖꯤꯛꯀꯤ ꯂꯥꯏꯔꯤꯛ ꯄꯔꯝꯗꯨ ꯃꯌꯨꯝ ꯃꯌꯨꯝꯗꯨ ꯑꯃꯨꯛ ꯍꯜꯂꯛꯄ ꯑꯗꯨ ꯈꯛꯇꯅꯦ ꯇꯧꯔꯤꯁꯦ ꯃꯥꯅ ꯅꯣꯡ ꯐꯥꯗꯣꯛꯀ ꯊꯣꯡꯒꯗ꯭ꯔꯥ ꯑꯇꯩꯁꯤ ꯊꯣꯛꯇꯕꯅꯦ ꯃꯥꯁꯨ ꯃꯌꯨꯝꯗ ꯑꯗꯨꯝ ꯃꯌꯨꯝꯒ ꯍꯧꯖꯤꯛꯀꯤꯗꯨꯒ ꯑꯗꯨꯝ ꯍꯪꯒꯠ ꯍꯟꯗꯥ ꯑꯗꯨꯃꯥꯏ ꯇꯧꯔꯒ ꯑꯗꯨꯝ ꯂꯩꯕꯅꯦ ꯃꯄꯥꯟ ꯊꯣꯛꯀꯟꯗꯕ ꯃꯤꯅꯦ ꯃꯣꯏꯁꯦ
ꯇꯥꯗꯦ ꯃꯤ ꯃꯈꯩꯁꯦꯀꯣ ꯇꯥꯡꯀꯛꯅꯅꯤ ꯍꯥꯏꯕꯥꯟꯗ ꯍꯣꯏ ꯁꯤ ꯁꯤ ꯋꯥꯔꯤꯁꯤꯦ ꯇꯣꯛꯁꯤꯁꯦ ꯈꯔ ꯅꯨꯡꯉꯥꯏꯕ ꯋꯥꯔꯤ ꯑꯃ ꯇꯧꯁꯤꯁꯦ
ꯀꯔꯤ ꯅꯨꯡꯉꯥꯏꯕ ꯄꯥꯎꯅꯣ ꯍꯧꯖꯤꯛ
ꯍꯪꯗꯦ ꯅꯪ ꯉꯝꯄꯥ ꯍꯣꯕꯣ ꯉꯥꯏ ꯄꯋꯥ ꯃꯣꯟꯅꯗꯤ
ꯍꯧꯖꯤꯛꯀꯥꯟꯁꯤꯕꯨ ꯀꯔꯝꯕ ꯁꯥꯟꯅ ꯈꯣꯠ ꯈ꯭ꯋꯥꯏꯗꯒꯤ ꯆꯥꯅꯤꯡꯒꯦ
ꯑꯗꯨꯗꯤ ꯏꯁꯇ꯭ꯔꯦꯁ ꯀꯩꯅꯣꯒꯤ ꯋꯥꯈꯜ ꯋꯥꯈꯜ ꯄꯨꯛꯅꯤꯡ ꯍꯛꯆꯥꯡ ꯅꯨꯡꯉꯥꯏꯕ ꯋꯥꯔꯤ ꯑꯣꯏꯈꯔꯦ ꯁꯥ ꯁꯟ ꯁꯟ ꯁꯥ ꯑꯇꯪ ꯑꯁ ꯆꯥꯕꯗꯤ ꯆꯥꯅꯤꯡꯕꯅꯤ ꯈꯪꯗꯦꯅꯦ
ꯑꯩꯈꯣꯏꯗꯤ ꯁꯟꯁꯥꯔꯗꯤ ꯀꯌꯥ ꯆꯥꯗ꯭ꯔꯦ ꯑꯗꯒꯤ ꯆꯥꯔꯒꯁꯨ ꯌꯥꯝ ꯊꯣꯡꯕ ꯍꯩꯕ ꯑꯃ ꯗꯔꯀꯥꯔ ꯇꯥꯏꯌꯦꯕꯀꯣ ꯑꯗꯨꯝꯅ ꯏꯁꯝ ꯁꯝꯅ ꯑꯃꯅ ꯊꯣꯡꯉꯁꯨ ꯑꯃꯅ ꯊꯣꯡꯉꯁꯨ ꯑꯗꯨꯝ ꯌꯥꯍꯥꯎꯗ ꯍꯥꯎꯕ ꯀꯣꯏꯂꯔ ꯀꯣ ꯀꯣꯏꯂꯔꯅ ꯍꯦꯟꯅ ꯄꯥꯝꯃꯦ ꯍꯥꯏꯇꯥꯔꯦ ꯎꯝ ꯑꯗꯨꯗ ꯇꯥꯔꯦ ꯑꯩꯒꯤꯗꯤ
ꯅꯣꯏ ꯅꯅꯥꯎ ꯑꯃꯨꯛ ꯑꯣꯛ ꯊꯣꯡ ꯑꯣꯛꯁꯥ ꯊꯣꯡꯕ ꯍꯩ ꯍꯥꯏꯕꯗꯨ ꯂꯥꯛꯇꯔꯤꯔꯣ
ꯃꯥꯁꯨ ꯑꯦꯛꯖꯥꯝꯒꯤ ꯂꯥꯏꯔꯤꯛ ꯀꯟꯅ ꯄꯥꯔꯤ ꯍꯧꯖꯤꯛꯀꯥꯟꯗꯨꯅ ꯄꯥꯛꯅ ꯊꯦꯡꯅꯗꯦ ꯂꯝꯕꯤꯒ ꯀꯔꯤꯀꯥꯗ ꯑꯗꯨꯝ ꯊꯦꯡꯅꯕ ꯑꯗꯨꯑꯣꯏꯁꯨ ꯄꯨꯟꯗꯅ ꯈꯣꯠꯇꯅ ꯀꯌꯥ ꯇꯧꯗ꯭ꯔꯦꯕ ꯌꯨꯝ ꯌꯣꯝꯗꯗꯤ
ꯍꯣꯏ ꯑꯩꯁꯦ ꯅꯣꯡꯃ ꯂꯥꯛꯒ ꯈꯛꯇꯤ ꯀꯩꯅꯣ ꯌꯦꯜꯂꯒꯅꯣ ꯈꯛ ꯀꯪꯅ ꯉꯧꯅ ꯆꯥꯁꯤ ꯒꯗ꯭ꯔꯣꯒꯦ
ꯌꯥꯏꯌꯦ ꯌꯥꯏꯌꯦ ꯅꯣꯡꯃ ꯂꯩꯔ ꯂꯥꯛꯑꯣ ꯑꯗꯨꯒ ꯑꯩ ꯍꯥꯏꯁꯤ ꯂꯩꯔꯛꯀꯦ ꯍꯥꯏꯔꯗꯤ ꯀꯣꯏꯂꯔ ꯂꯩꯔꯛꯑꯣ ꯅꯠꯇ꯭ꯔꯒ ꯁꯟꯁꯥ ꯂꯩꯔꯛꯀꯦ ꯍꯥꯏꯔꯗꯤ ꯊꯣꯡꯕ ꯍꯩꯕ ꯑꯃ ꯗꯔꯀꯥꯔ ꯇꯥꯏ ꯊꯣꯡꯕ ꯍꯩꯇ꯭ꯔꯒꯗꯤ ꯆꯥꯕ ꯌꯥꯔꯣꯏ
ꯌꯥꯔꯦ ꯏꯕꯨꯡꯉꯣ ꯀꯣꯏꯂ ꯂꯩꯈ꯭ꯔꯣꯒ ꯁꯤꯗ ꯂꯩꯕ ꯂꯩꯗ꯭ꯔ ꯗꯤꯃꯥꯟ ꯍꯥꯟꯅ ꯂꯥꯛꯄ ꯅ ꯍꯥꯜꯂꯤ ꯅꯕ ꯅꯪꯁꯨ
ꯂꯩꯗ꯭ꯔꯤꯀꯥꯟꯅꯗ ꯍꯥꯏꯍꯧꯔꯤꯅꯤ ꯅꯅꯦ ꯍꯌꯦꯡ ꯑꯃꯨꯛ ꯂꯩꯁꯤꯟꯈ꯭ꯔꯦ ꯍꯥꯏꯥꯟꯗ ꯑꯩꯅ ꯑꯗꯨ ꯄꯥꯝꯃꯦ ꯄꯥꯝꯗꯦ ꯑꯃꯨꯛ ꯍꯥꯏꯔꯤ ꯅꯪ ꯅꯨꯡꯉꯥꯏꯒꯗ꯭ꯔꯣ ꯑꯗꯨꯅ ꯂꯩꯗ꯭ꯔꯤꯉꯩꯁꯤ ꯁꯤꯗ ꯍꯥꯟꯅ ꯍꯥꯏꯍꯧꯔꯤꯅꯦ ꯂꯩꯔꯛꯀꯦ ꯍꯥꯏꯔꯒꯁꯨ ꯇ ꯐꯠꯇꯕ ꯌꯥꯗꯦ ꯍꯥꯏꯔꯒ ꯑꯩꯉꯣꯏ ꯐꯣꯔꯁ ꯑꯇꯧꯕ ꯅꯠꯇꯦ ꯁꯤꯗ
ꯄꯦꯜꯂꯦ ꯄꯦꯜꯂꯦꯒ ꯋꯥꯍꯩ ꯋꯥꯇꯥꯗꯣ ꯌꯥꯝꯅ ꯅꯝꯐꯨ ꯅꯐꯥꯗ꯭ꯔꯦ ꯅꯪ ꯂꯧꯔꯤꯁꯤ ꯑꯩꯉꯣꯟꯗ ꯑꯣ ꯄꯣꯊꯥꯔꯒꯦ ꯍꯥꯏꯕꯥ ꯀꯔꯤ ꯀꯜꯂꯤ
ꯍꯣ ꯐꯔꯦ ꯐꯔꯦ ꯐꯔꯦ ꯄꯣꯊꯥꯔꯒꯦ ꯄꯣꯊꯥꯔꯒꯦ